ꯑꯣ
ꯍꯜꯂꯣ ꯒꯨꯗ ꯃꯣꯔꯅꯤꯡ
ꯒꯨꯗ ꯃꯣꯔꯅꯤꯡ ꯇꯥꯕ꯭ꯔꯣ
ꯍꯣꯏ ꯇꯥꯏꯌꯦ
ꯀꯩꯗꯧꯔꯤꯅꯣ
ꯆꯛ ꯆꯥꯕ ꯂꯣꯏꯔꯦꯒ ꯁꯨꯝ ꯂꯩꯔꯤꯗ
ꯑꯣ
ꯅꯪꯗꯤ
ꯑꯩꯁꯨ ꯆꯥꯛ ꯆꯔꯒꯥ ꯂꯩꯌꯦ ꯍꯧꯖꯤꯛ
ꯍꯧꯖꯤꯛꯅ
ꯍꯣꯏ
ꯑꯣ ꯆꯥꯛ ꯆꯥꯔ ꯋꯥꯔꯤ ꯁꯥꯕ
ꯍꯣꯏ
ꯑꯍꯥ ꯊꯥꯏ ꯊꯥꯏ ꯃꯇꯝꯁꯦ ꯃꯥꯡꯍꯟꯗꯕꯤꯅꯤꯅꯦꯀꯣ ꯑꯗꯨꯗꯤ
ꯎꯝ
ꯐꯩ ꯐꯩ ꯀꯔꯤ ꯌꯦꯟꯁꯥꯡ ꯆꯥꯕ꯭ꯔꯣ
ꯑꯥ ꯉꯔꯥꯡ ꯅꯨꯡꯗꯥꯡꯒꯤ ꯑꯦꯟꯖꯥꯡꯅꯦ ꯑꯜꯂꯨꯒ ꯈꯝꯃꯦꯟ
ꯑꯣ
ꯅꯪꯗꯤ
ꯑꯩꯗꯣ ꯉꯁꯤꯗꯣ ꯀꯔꯤ ꯌꯦꯟꯁꯥꯡ ꯆꯥꯕ꯭ꯔꯣꯀꯣ ꯑꯣ ꯀꯔꯤ ꯍꯥꯏꯕ ꯑꯁꯤ ꯍꯪꯒꯥꯝ ꯑꯀꯥꯡꯕꯗꯣ ꯈꯪꯕ꯭ꯔꯥ
ꯍꯣꯏ ꯍꯣꯏ
ꯍꯪꯉꯝ ꯑꯀꯪꯕꯗꯨ ꯆꯥꯛꯀ ꯊꯣꯡꯉꯤ
ꯎꯪ ꯍꯥꯎꯔꯝꯅꯤꯅ
ꯑꯁ ꯍꯥꯎꯇꯤꯔ ꯊꯣꯡꯕ ꯍꯩꯗꯕꯤꯔ ꯍꯥꯎꯇꯦ
ꯅꯪ ꯊꯣꯡꯕ꯭ꯔꯥ
ꯑꯦꯠꯇꯤ ꯏꯃꯥꯅ ꯊꯣꯡꯕ
ꯑꯣ ꯍꯥꯎꯔꯝꯃꯤꯗꯨꯗꯤ
ꯀ꯭ꯌꯥ ꯍꯥꯎꯇꯦ
ꯎꯝ
ꯆꯥꯛ ꯂꯥꯝꯗ ꯆꯥꯛ ꯂꯥꯝꯗꯕꯤꯗ ꯆꯥꯕꯒꯤꯔ ꯈꯪꯗꯦ ꯌꯥꯝꯅꯗꯤ ꯍꯥꯎꯇꯦ ꯑꯩꯗꯨ ꯊꯦꯡꯅ ꯍꯧꯒꯠꯄ
ꯑꯥ ꯕꯣꯜ ꯌꯦꯡꯕ꯭ꯔꯥ
ꯑꯥ ꯑꯩ ꯉꯔꯥꯡꯗꯤ ꯌꯦꯡꯗ꯭ꯔꯦ ꯑꯩ ꯅꯦꯠꯄꯦꯛꯇꯨ ꯂꯣꯏꯈꯤꯕ
ꯑꯣ ꯐꯕꯗꯤ ꯐꯪꯗ꯭ꯔꯣꯅꯦ
ꯐꯥꯏꯚ ꯖꯤ ꯐꯪꯗꯦ ꯑꯩꯈꯣꯏ ꯈꯨꯟꯗꯗꯤ
ꯑꯣ
ꯐꯣꯔꯖꯤ ꯈꯇ ꯑꯅ
ꯑꯩꯍꯥ ꯃꯔꯣꯛ ꯁꯥꯥꯕꯁꯤꯗꯤꯅꯦ ꯍꯦꯟꯖꯥꯡ
ꯕ꯭ꯔꯣꯛꯇꯣ ꯈꯔ ꯈꯔ ꯍꯥꯞꯄ ꯌꯥꯗꯕ꯭ꯔꯣ
ꯌꯥꯌꯦ ꯑꯗꯨꯕꯨ ꯉꯔꯥꯗꯣ ꯈꯔ ꯌꯥꯝꯅ ꯍꯥꯞꯈ꯭ꯔꯕ
ꯎ ꯃꯣꯔꯣꯛ ꯌꯥꯝ ꯆꯥꯕ꯭ꯔꯥ ꯅꯪꯁꯨ
ꯃꯣꯔꯣꯛꯇꯤ ꯗꯨꯝ ꯌꯥꯝꯁꯨ ꯌꯥꯝꯗꯦꯅ ꯑꯗꯨꯝ ꯆꯥꯏꯗ
ꯑꯣ
ꯌꯥꯝꯅ ꯌꯥꯝꯅꯁꯨ ꯆꯥꯗꯦ ꯑꯗꯨꯝ ꯍꯦꯛꯇ ꯃꯤ ꯍꯥꯏꯕꯗꯤ ꯃꯇꯥꯡ ꯃꯇꯥꯡ ꯑꯗꯨꯨꯝ ꯃꯣꯔꯣ ꯑꯁꯥꯕꯁꯨ ꯆꯥꯅꯤꯡꯕ ꯌꯥꯎꯋꯤꯗꯅ
ꯑꯥꯎ ꯃꯥꯅꯦ ꯃꯥꯅꯦ ꯏꯟꯁꯥꯡꯗꯨꯕꯨ ꯅꯪ ꯊꯣꯡꯕ꯭ꯔꯣ
ꯍꯣꯢ
ꯌꯥꯝ ꯍꯩꯒꯗꯧ ꯃꯥꯜꯂꯤꯀꯣ ꯌꯥꯝ ꯍꯥꯏꯔꯝꯒꯗꯧ ꯃꯥꯜꯂꯤ
ꯍꯩꯇꯦ ꯅꯥꯏ ꯅꯣꯏꯅ ꯍꯩꯔꯝꯃꯅꯤ
ꯅꯣꯏ ꯅꯠꯇꯦ ꯅꯣꯏ ꯔꯣꯃꯩꯒꯤ ꯀꯔꯤ ꯍꯥꯏꯕ꯭ꯔꯥ ꯆꯥꯛ ꯌꯦꯟꯁꯥꯡ ꯊꯣꯡꯕꯗꯤ ꯌꯥꯝ ꯍꯩꯕ ꯅꯠꯇ꯭ꯔꯣ
ꯑꯥ ꯑ ꯅꯣ ꯅꯣꯡ ꯇꯥꯏꯅꯦ
ꯅꯣꯡ ꯇꯥꯏꯌꯦ
ꯅꯣꯟ ꯍꯣꯏ ꯅꯣꯡ ꯆꯨꯗ꯭ꯔꯣ ꯅꯣꯏꯗ
ꯑꯩꯁ ꯅꯨꯡꯁꯥ ꯌꯥꯝ ꯁꯥꯥꯏꯗ
ꯋꯦꯗꯔ ꯌꯥꯝ ꯅꯨꯡꯉꯥꯏ ꯉꯁꯤꯗꯤ ꯋꯦꯗꯔ ꯉꯁꯤꯗꯤ ꯃꯩ ꯇꯥꯔꯦ
ꯃꯩ ꯇꯥꯔꯦ ꯃꯩ ꯇꯥꯔꯦ
ꯃꯩ ꯇꯥꯔꯦ ꯉꯁꯤꯗꯤ
ꯎꯝ
ꯀꯗꯁ ꯁꯦꯒꯤꯔꯣ
ꯌꯨꯝꯗ ꯑꯗꯨꯝ ꯂꯩꯒꯅꯤꯌꯦ
ꯑꯣ ꯉꯔꯥꯡꯗꯤ ꯀꯗꯩ ꯆꯠꯄ
ꯑ ꯀꯩꯁꯨ ꯆꯥꯗꯦ ꯑꯗꯨꯝ ꯌꯨꯝꯗ ꯑꯗꯨꯝ ꯉꯥꯏꯌꯦ ꯇꯨꯝꯕ ꯆꯥꯕ ꯊꯛꯄ ꯑꯗꯨꯗ ꯇꯧꯔ ꯂꯩꯔꯦ
ꯑꯣ ꯐꯩ ꯐꯩ ꯃꯇꯝ ꯃꯇꯝꯒꯤꯅꯤ
ꯎꯝ ꯅꯪꯗꯤ ꯑꯦ ꯏꯃꯥꯟꯅꯕꯤꯒꯅꯦ ꯅꯪꯅꯦ ꯉꯁꯤ ꯀꯥꯏ ꯆꯠꯀꯦꯔꯣ
ꯑꯩ ꯑꯩꯈꯣꯏ ꯌꯨꯝ ꯁꯥꯕ ꯌꯥꯎꯁ ꯁꯤꯔꯅ ꯇꯧꯕ ꯑꯗꯨꯗꯣ ꯑꯩꯗꯤ ꯌꯥꯎꯔꯔꯣꯏ ꯑꯩꯈꯣꯏ ꯏꯄꯥ ꯇꯣꯑꯦꯟꯒꯩ ꯏꯄꯥ ꯇꯧꯔꯅꯤ
ꯑꯣ ꯅꯪꯗꯤ ꯀꯔꯤ ꯇꯧꯔꯒ ꯂꯩꯔꯦꯅꯤ ꯑꯗꯨꯗꯤ
ꯑꯩ ꯇꯨꯝꯃꯒ ꯂꯩꯔꯅꯤ ꯑꯩꯖꯨ ꯈꯣꯡꯗꯣ ꯈ꯭ꯔꯥ ꯅꯥꯕꯀꯣ
ꯑꯣ ꯑꯣ ꯀꯔꯤꯒꯤ ꯅꯥꯕ꯭ꯔꯣ
ꯑꯩ ꯅꯍꯥꯟꯁꯤꯡ ꯆꯥꯟꯕ ꯆꯠꯕꯗ ꯊꯥꯡꯅ ꯁꯣꯛꯈꯤꯕ
ꯑꯁ ꯊꯥꯡꯅ ꯑꯁ ꯀꯤꯌꯦꯅꯦ ꯑꯗꯨꯗꯤ
ꯁꯤꯡ ꯆꯥꯅ ꯆꯕꯗ ꯅꯨꯄꯤ ꯂꯩꯗꯕꯅꯤꯅ
ꯑꯣ ꯈꯔ ꯐꯖꯅꯌꯦꯡ ꯇꯧꯕ ꯌꯥꯗꯔꯣ
ꯀꯔꯤꯅꯣꯈꯥꯗꯦ ꯀꯔꯤ ꯇꯧꯕꯒꯤꯔꯈꯪꯗꯦ ꯌꯦꯡꯕꯗꯤ ꯌꯦꯡꯕꯅꯤ ꯑꯗꯨ ꯁꯣꯏꯒꯤꯕ ꯍꯦꯛꯇꯥ
ꯑꯩ ꯌꯦꯡꯉꯗꯤ ꯌꯦꯡꯉꯒ ꯇꯧꯕꯗꯤ ꯐꯕꯅꯤ ꯀꯔꯤꯅꯣꯗꯤ ꯌꯥꯝ ꯊꯣꯛꯅꯤꯡ ꯗ꯭ꯔꯥꯕꯔ ꯃꯥꯜꯂꯦ
ꯑꯣ ꯑꯣ ꯅꯣ ꯆꯨꯔꯥꯛꯑꯦ ꯆꯨꯔꯣ ꯆꯨꯔꯣ
ꯅꯣꯡ ꯌꯥꯝ ꯀꯟꯕ꯭ꯔꯥ ꯀꯃꯥꯏ ꯇꯧꯕ꯭ꯔꯥ
ꯅꯣꯏ ꯈꯤꯇꯪ ꯈꯤꯇꯪ ꯃꯄꯥꯅ ꯐꯝꯃꯒ ꯀꯣꯟ ꯐꯦꯡꯉꯨꯅ ꯂꯩꯕꯅꯤ
ꯑꯣ
ꯀꯅꯥ ꯀꯅꯥ ꯂꯩꯕ꯭ꯔꯣ ꯑꯩꯅ ꯑꯁ ꯅꯣꯡ ꯈꯔ ꯀꯟꯅ ꯆꯨꯔꯛꯏꯍꯦ ꯀꯩ ꯍꯥꯏꯕ
ꯐꯣꯔꯦꯟꯗꯃꯨꯛ ꯌꯦꯡꯗ꯭ꯔ‌ꯣ ꯅꯪ
ꯑ ꯑꯗꯨꯝ ꯈꯤꯇꯪꯅꯦꯗ ꯌꯥꯝꯗꯦ
ꯎꯝ ꯅꯣꯡ ꯆꯨꯔꯗꯤ ꯍꯣꯔꯦꯟ ꯃꯨꯛ ꯐꯦꯡꯕꯖꯨ ꯌꯥꯕꯗꯨ ꯊꯕꯛ ꯌꯥꯝ ꯐꯥꯔꯝꯒꯗꯧ ꯃꯥꯂꯦꯀꯣ
ꯑꯁ ꯐꯠꯇꯦꯗ
ꯍꯦ
ꯊꯥꯕꯛ ꯍꯥꯏꯕꯗꯤ ꯇꯟꯕꯅꯦ
ꯀ‌ꯣꯜꯂꯤꯛ ꯐꯦꯡꯉꯤ ꯍꯥꯏꯕꯁꯦ ꯑꯁ ꯌꯥꯗ꯭ꯔ‌ꯦꯀꯣ
ꯎꯝ ꯍꯨꯝ ꯀꯣꯟ ꯐꯦꯡꯕꯗꯨꯕꯨ ꯊꯕꯛ ꯅꯠꯇꯦꯅꯦ
ꯎꯝ
ꯆꯥꯛ ꯊꯣꯡꯕ ꯀꯣꯟ ꯐꯦꯡꯕ ꯑꯁꯤꯒꯨꯝꯕꯗꯤ ꯊꯕꯛ ꯅꯠꯇꯦꯗ ꯃꯤꯗꯤ ꯁꯨ
ꯑꯩꯁꯨꯒꯣ ꯑꯈꯣꯏ ꯏꯃꯨꯡꯒꯤ ꯄꯤ ꯂꯩꯇꯕꯅꯤꯅꯁꯨ ꯅꯍꯟ ꯗꯨꯝ ꯆꯥꯛ ꯊꯣꯡꯉꯦ ꯋꯥꯔꯤꯁꯨ ꯇꯥꯏꯌꯦ꯫
ꯎꯝ ꯇꯩꯒꯗꯝꯅꯦ ꯃꯤꯗꯤ
ꯎꯝ
ꯊꯕꯛꯁꯦ ꯅꯨꯄꯤ ꯅꯨꯄꯥ ꯈꯥꯏꯗꯦꯗ ꯗꯨꯝ ꯁꯨꯕ ꯌꯥꯔꯗꯤ ꯑꯗꯨꯝ ꯁꯨꯕ ꯌꯥꯏ ꯊꯕꯛ ꯄꯨ ꯀꯜꯂꯗꯤ ꯁꯨꯨꯕ ꯌꯥꯏ
ꯎꯝ ꯅꯪ ꯂꯥꯛꯔꯒ ꯁꯨꯕꯤꯈ꯭ꯔꯣ ꯑꯗꯨꯗꯤ ꯑꯈꯣꯏꯒꯤꯁꯦ
ꯅꯣꯡꯃ ꯂꯥꯛꯀꯦ
ꯅꯪ ꯍꯦꯇꯥ ꯂꯥꯛꯔ ꯁꯨꯕꯤꯒ꯭ꯔꯣ꯫
ꯍꯣꯏ ꯎꯝ ꯍꯩ ꯍꯥ
ꯅꯪ ꯉꯔꯥꯡ ꯕꯣꯜ ꯌꯦꯡꯕ꯭ꯔꯣ ꯉꯁꯤ
ꯑꯁ ꯑꯩ ꯕꯣꯜ ꯌꯦꯡꯒꯦ ꯇꯧꯔꯒ ꯑꯁ ꯇꯨꯝꯕ ꯍꯧꯒꯠꯄ ꯉꯝꯗꯕꯀꯣ꯫ ꯗꯨꯒꯤ ꯌꯦꯡꯗ꯭ꯔꯦ ꯫ ꯑꯩ ꯍꯧꯒꯠꯄꯗꯣ ꯕ‌ꯣꯜ ꯂꯣꯏꯔꯝꯃꯦ ꯀꯩ ꯍꯥꯏꯕ
ꯎꯝ ꯃ‌ꯦꯠꯁ ꯑꯃꯐꯥꯎ ꯌꯦꯡꯗ꯭ꯔꯦ
ꯍꯣꯏ ꯌ‌ꯦꯡꯗ꯭ꯔ‌ꯦ ꯫
ꯎ
ꯑꯩꯗꯣ ꯌꯦꯡꯅꯤꯡꯉꯥꯏꯅꯤ ꯍꯧꯒꯠꯂꯒꯀꯣ ꯄꯨꯡ ꯃꯉꯥꯒ ꯃꯤꯅꯤꯠ ꯐꯣꯔꯇꯤ ꯐꯥꯏꯚ ꯇꯥꯔ ꯂꯩꯕ ꯃꯥ ꯇ ꯇꯥꯔ ꯂꯩꯕ ꯋꯥꯅꯤꯅ ꯫
ꯑꯣ ꯑꯩ ꯍꯧꯒꯠꯄꯗꯤ ꯊꯦꯡꯈꯔꯦ ꯄꯨꯡ ꯁꯚꯦꯟ ꯑꯗꯨ ꯇꯔꯦꯗꯥ ꯫
ꯀꯔꯤꯒꯤꯔꯣ ꯊ‌ꯦꯡꯅꯥ ꯍꯧꯒꯠꯄꯗꯨ?
ꯑꯩ ꯉꯔꯥꯡꯗꯨ ꯀꯔꯤꯔ‌ꯣ ꯈꯪꯗ‌ꯦ ꯇꯨꯝꯕ ꯅꯨꯡꯉꯥꯏꯕ ꯆꯥꯡꯗꯨ
ꯇꯨꯝꯕ ꯅꯨꯡꯉꯥꯏꯕ ꯑꯣꯏꯔꯝꯅꯤ ꯇꯨꯝꯕ ꯅꯨꯡꯉꯥꯏꯕ ꯑꯣꯏꯔꯝꯅꯤ ꯑꯗꯨꯗꯤ
ꯎꯝ ꯁꯥꯔꯤ ꯁꯥꯔꯤ ꯈꯔ ꯇꯧꯕꯗꯨꯗ
ꯑꯣ ꯑꯣ ꯅꯣꯏ ꯑꯗꯨꯗꯤ ꯁꯥꯗ꯭ꯔꯣ
ꯑꯩꯈꯣꯏꯗꯤ ꯌꯥꯝ ꯁꯥꯏꯌꯤ
ꯎꯝ ꯑꯩꯈꯣꯏꯗꯁꯨ ꯌꯥꯝ ꯁꯥꯏꯌꯦ
ꯉꯔꯥꯡꯗꯤ ꯅꯨꯡꯁꯤꯠ ꯁꯤꯠꯄꯅꯦ ꯉꯁꯤꯗꯤ ꯁꯤꯠꯇ꯭ꯔꯦ
ꯑꯣ ꯍꯧꯖꯤꯛꯇꯤ ꯅꯨꯡꯁꯥ ꯊꯣꯛꯄꯔꯣ
ꯅꯨꯡꯁꯥ ꯌꯥꯝ ꯀꯜꯂꯦ ꯋꯦꯗꯔ ꯌꯥꯝ ꯅꯨꯡꯉꯥꯏ
ꯑꯩꯈꯣꯏꯗꯗꯤ ꯅꯣꯡ ꯈꯔ ꯈꯔ ꯆꯨꯔꯝꯃꯥ ꯇꯣꯛꯈ꯭ꯔꯥꯕ ꯃꯥꯜꯂ‌ꯦꯗꯥ
ꯎꯝ ꯀꯩꯅ‌ꯣ ꯅꯪ
ꯎꯝ ꯀꯂ꯭ꯥꯁ ꯇꯨꯋꯦꯜꯐ ꯀꯔꯥ ꯂꯩꯌꯦ ꯅꯪꯗꯤ?
ꯑꯩꯗꯤ ꯒ꯭ꯔꯦꯗ‌ꯦꯁꯟ ꯒ꯭ꯔꯦꯖꯨꯋ‌ꯦꯁꯟ ꯂꯩꯔꯦ ꯂꯣꯏꯔ‌ꯦ
ꯎꯝ ꯎꯝ ꯎꯝ ꯂꯣꯏꯁꯜꯂꯛꯑꯦ ꯊꯕꯛ ꯁꯨꯨꯕ ꯌꯥꯕ ꯁꯨꯍꯧꯔꯣ ꯅꯣꯏꯗꯤ
ꯁꯨꯍꯧꯔꯒꯦꯅ ꯈꯜꯂꯤꯅꯦ ꯃꯇꯝ ꯂꯩꯇ꯭ꯔꯦ
ꯊꯕꯛ ꯁꯨꯔꯒ ꯅꯣꯏ ꯅꯣꯏ ꯅꯪ ꯅꯨꯄꯤ ꯊꯤꯒꯅꯨ ꯀ‌ꯣ
ꯅꯨꯄꯤꯒꯗꯤ ꯊꯤꯒꯤꯔꯣꯏꯗꯥ
ꯊꯤꯈꯤꯅꯨ
ꯊꯤꯒꯤꯔꯨꯏ ꯌꯥꯝ ꯋꯥꯠꯂꯤ ꯌꯥꯝ ꯑꯉꯥꯡ ꯑꯣꯏꯔꯤ
ꯌꯥꯝ ꯑꯉꯥꯡ ꯑꯣꯏꯔꯤ ꯌꯥꯝ ꯑꯉꯥꯡ ꯑꯣꯏꯔꯤ ꯍꯥꯏꯔꯒꯥ ꯂꯥꯁꯇꯀꯣ
ꯌꯥꯝ ꯑꯉꯥꯡ ꯑꯣꯏꯔꯤ ꯅꯨꯄꯤꯕꯥꯎ ꯅꯨꯄꯤꯕꯥꯎ ꯀꯣꯏꯕ ꯍꯧꯗ꯭ꯔꯤ ꯀꯗꯥꯏꯗꯒꯤ
ꯏꯁ ꯀꯣꯏꯕ ꯍꯧꯔꯝꯅꯤꯗ ꯍꯧꯖꯤꯛꯇꯤ ꯀꯤ ꯈꯔ ꯈꯔꯗꯤ
ꯈꯔ ꯈꯔꯗꯤ ꯀꯣꯏꯕꯩ ꯅꯍꯥꯟꯗꯤ ꯀꯣꯏꯗ꯭ꯔꯤꯗ ꯍꯟꯗꯛꯇꯤ ꯄꯨꯔꯥ
ꯇꯣꯛꯅꯔꯕꯣ?
ꯇꯣꯛꯈ꯭ꯔꯦ
ꯀꯔꯤꯒꯤ
ꯑꯩ ꯑꯦꯛꯁꯇ‌ꯣ ꯂꯨꯍꯣꯡꯈꯤꯕꯥ
ꯍꯥꯥ
ꯑꯩ ꯑꯦꯛꯁꯇꯣ
ꯍꯣꯏ
ꯂꯨꯍꯣꯡꯈ꯭ꯔꯕ
ꯑꯗꯨꯗꯤ ꯃꯥ ꯑꯍꯨꯝ ꯑꯍꯨꯝ ꯃꯔꯤ ꯀꯣꯏꯕ ꯃꯥꯜꯂꯦꯅꯦ
ꯎꯝ ꯃꯥꯗꯣ ꯅꯨꯄꯥꯗꯣ ꯑꯅꯤ ꯑꯍꯨꯝ ꯀꯣꯏꯕꯒꯨꯝ ꯃ ꯑꯗꯨꯒ ꯑꯗꯨꯗꯒꯤꯗꯤ ꯇꯣꯛꯈ꯭ꯔꯦ ꯅꯍꯥꯟ ꯇꯨ ꯊꯥꯎꯖꯟ ꯇꯣꯏꯟꯇꯤ ꯐꯣꯔꯗꯒꯤꯅꯤ
ꯎꯝ ꯐꯩꯌꯦ ꯐꯩꯌꯦ
ꯏꯊꯟꯗ ꯅꯨꯄꯤ ꯑꯝꯐꯥꯎ ꯀꯣꯏꯗ ꯂꯩꯔꯦ ꯍꯟꯗꯛꯇꯤ
ꯏꯟꯇ꯭ꯔꯦꯁ ꯂꯩꯇꯕ ꯃꯥꯜꯂꯦꯀꯣ ꯑꯗꯨꯗꯤ
ꯄꯦꯟꯒ꯭ꯔꯕ
ꯎꯝ ꯑꯗꯨꯃꯥꯏ ꯇꯧꯔꯝꯅꯤꯕ
ꯎꯝ ꯀꯣꯏꯅꯤꯡꯗꯕ
ꯎꯝ ꯑꯗꯨꯃꯥꯏ ꯇꯧꯕꯅꯦ ꯃꯤꯗꯤ
ꯎꯝ ꯂꯥꯏꯔꯤꯛꯇꯣ ꯀꯟꯅ ꯄꯥꯎꯒꯣ
ꯍꯣꯏ ꯍꯣꯏ
ꯅꯪꯁꯨ ꯀꯣꯆꯤꯡ ꯆꯠꯄ꯭ꯔꯣ
ꯍꯣꯏ ꯀꯣꯆꯤꯡ ꯂꯧꯔꯒ ꯂꯩꯕꯅꯦ ꯍꯧꯖꯤꯛꯅ
ꯑꯣ ꯅꯃꯥꯟꯅꯕꯤ ꯑꯃꯗꯨ ꯑꯃꯗꯨꯁꯨ ꯉꯔꯥꯡ ꯐꯣꯟ ꯇꯧꯔꯛꯑꯦ
ꯑꯥ ꯍꯣꯏ ꯑꯩꯅ ꯄꯤꯕꯤꯕꯅꯦ ꯍꯥꯏꯕꯗꯤꯀꯣ ꯃꯥꯗꯣ ꯑꯁ ꯈꯔ ꯋꯥ ꯉꯥꯡꯕ ꯃꯤ ꯄꯤ ꯃꯤꯒꯤ ꯅꯝꯕꯔ ꯄꯤꯌꯨ ꯍꯥꯏꯕ ꯑꯩꯉꯣꯟꯗ ꯑꯗꯨ ꯅꯪꯁꯦ ꯈꯔ ꯋꯥ ꯌꯥꯝ ꯉꯥꯡꯕꯒꯨꯝ ꯇꯧꯕ ꯑꯗꯨꯒꯤ ꯄꯤꯈ꯭ꯔꯣꯕ
ꯑꯩꯖꯦ ꯋꯥꯒ꯭ꯔ ꯌꯥꯝꯅ ꯉꯥꯡꯕ꯭ꯔꯅꯦ
ꯋꯥ ꯉꯥꯡꯉꯦ ꯑꯗꯨ ꯋꯥ ꯉꯥꯡꯕꯗꯣ ꯌꯥꯝꯅ ꯋꯥꯔꯤ ꯁꯥꯟꯅꯕ ꯅꯨꯡꯉꯥꯏꯗꯅ ꯑꯩꯁꯨ ꯍꯧꯖꯤꯛ ꯑ ꯅꯪ ꯈꯛꯇ ꯉꯥꯡꯉꯒ ꯑꯩꯅ ꯑꯩꯅ ꯈꯛꯇ ꯈꯨꯝꯃꯗꯤ ꯅꯪꯁꯨ ꯅꯨꯡꯉꯥꯏꯔꯣꯏꯕ
ꯍꯣꯏ ꯃꯤ ꯑꯃꯅ ꯑꯃꯨꯛ ꯀꯣꯏꯁꯟ ꯍꯪꯔꯛꯄ ꯑꯟꯁꯔ ꯄꯤꯔꯛꯄ
ꯃ ꯃꯒꯤ ꯑꯃꯨꯛ ꯑꯩꯅ ꯍꯪꯍꯟꯕ ꯀꯣꯏꯁꯟ ꯑꯗꯨꯃꯥꯏꯅ ꯇꯧꯕꯗꯣ ꯊꯥ
ꯍꯣꯏ ꯅꯪꯗꯤ ꯀꯅꯥ ꯁꯞꯄꯣꯔꯠ ꯇꯧꯕ꯭ꯔ ꯍꯟꯗꯛ ꯋꯥꯔꯜ ꯋꯥꯔꯜ ꯀꯞꯁꯤꯗ
ꯑꯩ ꯌꯥꯝ ꯀꯞꯅꯤꯡꯉꯦ ꯑꯔꯖꯦꯟꯇꯤꯅꯥꯗꯣ ꯉꯁꯤ ꯌꯦꯡꯕ ꯐꯪꯗꯕꯒꯤ ꯅꯪꯁꯨꯔꯣ
ꯑꯧ ꯑꯩꯁꯨ ꯑꯔꯖꯦꯟꯇꯤꯅꯥꯅꯤ
ꯑꯥꯔꯖꯦꯟꯇꯤꯅꯥꯅ ꯐꯔꯦꯀꯣ
ꯎꯝ ꯐꯔꯦ ꯉꯁꯤꯖꯨ ꯑꯃꯨꯛ ꯃꯦꯁꯤ ꯃꯦꯁꯤꯗꯣ ꯒꯣꯜ ꯆꯟꯕ ꯃꯥꯜꯂꯦꯀꯣ
ꯍꯣꯏ ꯑ ꯑꯃ ꯆꯜꯂꯤ ꯍꯥꯏꯌꯦ ꯃꯥꯅ ꯒꯣꯜ ꯑꯃ ꯆꯟꯕ ꯍꯥꯏꯕꯁꯦ ꯈꯔꯗꯤ ꯍꯩꯔꯦ ꯀꯣ ꯁꯥꯟꯅꯕ ꯈꯨꯗꯤꯡ ꯃꯥꯅ ꯑꯗꯨꯝ ꯆꯟꯕꯅꯦ
ꯍꯣꯏ ꯃꯦꯠꯁ ꯃꯦꯠꯁ ꯈꯨꯗꯤꯡꯒꯤ ꯃꯥꯅ ꯑꯗꯨꯝ ꯆꯥꯟꯅ ꯂꯩꯔꯤꯅꯤ
ꯎꯝ
ꯃꯦꯁꯤꯖꯦ ꯑꯁ ꯃꯔꯥꯏꯕꯛ ꯐꯥꯒ꯭ꯔꯖꯅꯤ
ꯍꯣꯏ
ꯕꯣꯜ ꯁꯥꯟꯅꯧꯑꯣ ꯅꯪꯗꯤ ꯕꯣꯜ ꯑꯣꯏꯅ ꯁꯥꯟꯅꯧꯑꯣ ꯅ ꯄꯨꯟꯁꯤꯗ ꯇꯥꯛꯄꯤꯒ꯭ꯔ ꯃꯥꯜꯂꯦ ꯃꯉꯣꯟꯗ
ꯍꯣꯏ ꯃꯣꯏ ꯃꯣꯏꯗ ꯑꯗꯨꯃꯥꯏ ꯇꯧ ꯑꯗꯨꯃꯥꯏ ꯇꯝꯕ ꯃꯥꯜꯂꯦ
ꯍꯣꯏ ꯌꯥꯝꯍꯩꯕ ꯍꯣꯏ
ꯎꯝ ꯑꯗꯣ ꯃꯥꯗꯤ ꯍꯟꯗꯛꯅ ꯂꯥꯁ ꯑꯣꯏꯔꯦꯀꯣ
ꯍꯣꯏ
ꯌꯥꯝ ꯅꯨꯡꯁꯤꯌꯦ
ꯇꯤꯅꯥꯗꯤ ꯔꯥꯎꯟ ꯑꯣꯐ ꯁꯤꯛꯁꯇꯤꯟꯗ ꯀꯥꯒ꯭ꯔꯅꯤꯅꯣ
ꯍꯣꯏ ꯍꯧꯖꯤꯛ ꯂꯩꯕꯗꯣ ꯔꯥꯎꯟ ꯔꯥꯎꯟ ꯁꯤꯛꯁꯇꯤꯟ ꯅꯠꯇ꯭ꯔꯣ
ꯔꯥꯎꯟ ꯑꯣꯐ ꯊꯥꯔꯇꯤ ꯇꯨ ꯑꯣ ꯅꯣꯛ ꯅꯣꯛ ꯑꯥꯎꯠꯅꯦꯕꯀꯣ
ꯍꯣꯏ ꯄ꯭ꯔꯣꯒ꯭ꯔꯥꯝ ꯂꯣꯏꯅ
ꯑꯣꯐ ꯁꯤꯛꯁꯇꯤꯟ ꯌꯧꯔꯗꯤ ꯐꯖꯔꯅꯤ
ꯎꯝ
ꯀ꯭ꯋꯥꯇꯔ ꯐꯥꯏꯅꯦꯜꯒ ꯑꯃ ꯑꯃꯨꯛ ꯑꯥꯔꯖꯦꯟꯇꯤꯅꯥ ꯑꯃꯨꯛ ꯉꯝꯒꯗꯧ ꯃꯥꯜꯂꯤꯗ
ꯉꯝꯒꯗꯧꯕ
ꯍꯣꯏ ꯌꯥꯗ꯭ꯔꯦꯕ ꯃꯣꯏ ꯃꯣꯏ